ꯇ
ꯑꯝ
ꯅꯪ ꯍꯧꯖꯤꯛ ꯒꯨꯒꯜꯁꯇ ꯌꯦꯡꯉꯤꯔꯣ
ꯍꯥ
ꯒꯨꯒꯜꯁꯇ ꯌꯦꯡꯕ꯭ꯔꯥ ꯍꯥꯏꯕ
ꯍꯣꯏ ꯑꯩ ꯅꯍꯥꯟꯗꯒꯤ ꯑꯗꯨꯝ ꯈꯪꯗꯤ ꯈꯪꯉꯦꯗ ꯑꯗꯨ ꯅꯪꯅ ꯍꯥꯏꯕꯗꯣ ꯑꯩ ꯀꯔꯤꯅꯣ ꯅꯪꯅ ꯍꯥꯏꯕꯗꯨ ꯌꯦꯡꯕꯅꯤꯗ ꯄꯟꯖꯥꯕꯇꯤ ꯑꯗꯨꯝ ꯏꯁꯇꯦꯠꯅꯦ ꯈꯪꯉꯦꯕ ꯅꯍꯥꯟꯒꯤ ꯆꯥꯟꯗꯤꯒꯔꯅ ꯀꯦꯄꯤꯇꯜꯅꯤ ꯈꯪꯉꯦꯕ ꯑꯗꯨ ꯅꯪꯅ ꯍꯥꯏꯕꯗꯗꯤ ꯄꯟꯖꯥꯕ ꯀ ꯀꯩꯅꯣꯁꯦ ꯇꯣꯉꯥꯟ ꯇꯣꯉꯥꯟ ꯍꯥꯏꯕ ꯑꯃ ꯇꯕ
ꯍꯣꯏ ꯑꯩꯁꯨ ꯈꯪꯗꯦꯌꯦ ꯑꯗꯨꯗꯤ ꯗꯤꯁꯇꯦꯟꯕꯨꯂꯤ ꯂꯩꯔꯤꯌꯦ
ꯍꯣꯏ ꯄꯟꯖꯥꯕ ꯍꯥꯏꯕꯗ ꯑꯗꯨꯝ ꯄꯟꯖꯥꯕ ꯏꯁꯇꯦꯠꯀꯤ ꯃꯅꯨꯡꯗ ꯄꯟꯖꯥꯕ ꯍꯥꯏꯅ ꯖꯒꯥ ꯂꯩꯕ ꯃꯥꯜꯂꯦ ꯑꯇꯣꯞꯄ ꯑꯗꯨꯒꯤ ꯑꯣꯏꯔꯝꯒꯅꯤ ꯑꯗꯨꯅꯦ ꯃꯅꯤꯄꯨꯔꯒ ꯏꯝꯐꯥꯜ ꯍꯥꯏꯕꯗ ꯌꯥꯝ ꯉꯥꯎꯕꯗꯣ ꯂꯥꯏꯔꯤꯛꯇꯒꯤ ꯎꯕꯅꯤ ꯑꯩꯈꯣꯏꯗꯤ ꯄꯥꯕꯅꯤꯅꯀꯣ
ꯅꯍꯥꯟ ꯑꯩꯈꯣꯏ ꯂꯩꯐꯝꯗꯒꯤ ꯃꯣꯏ ꯀꯣꯂꯦꯖ ꯍꯤꯡꯕ ꯆꯠꯁꯦ ꯍꯥꯏꯕꯗ ꯄꯨꯡ ꯑꯅꯤ ꯑꯍꯨꯝ ꯑꯣꯏꯔꯤꯑꯕ ꯑꯃꯨꯛꯀ
ꯃꯣꯏ ꯀꯣꯂꯦꯖ ꯍꯥꯏꯕꯗꯤ
ꯄꯟꯖꯥꯕꯇ ꯂꯩꯕ ꯀꯣꯂꯦꯖꯇꯣ ꯑꯩꯈꯣꯏꯅ ꯆꯥꯟꯗꯤꯒꯔꯗꯒꯤ ꯂꯥꯛꯑꯗꯤ ꯑꯗꯨꯃꯥꯏꯅ ꯑꯣꯏꯔꯕ ꯌꯥꯔꯦꯁꯦ ꯏꯝꯐꯥꯜꯒ ꯏꯝꯐꯥꯜꯒ ꯁꯅꯥꯄꯇꯤꯅꯦ ꯈꯟꯈ꯭ꯔꯣ
ꯍꯣꯏ ꯍꯣꯏ ꯍꯣꯏ ꯌꯥꯔꯦꯅꯦ ꯍꯣꯏꯅꯦ ꯑꯗꯨꯝ ꯇꯧꯔꯁꯤꯅꯦ ꯍꯥꯏꯥꯏꯦ ꯑꯗꯨꯗꯦ
ꯁꯤ
ꯀꯩꯅꯣꯃ
ꯑꯦ ꯅꯪ ꯉꯥꯏꯈꯣ ꯑꯩ ꯍꯥꯏꯒꯦ ꯑꯗꯨ ꯑꯣꯏꯔꯁꯨꯅꯦ ꯑꯥ ꯑꯗꯨꯗꯤ ꯄꯟꯖꯥꯕꯇꯤ ꯀꯅꯥꯅ ꯔꯨꯜꯁ ꯑꯣꯏꯕ꯭ꯔꯥ
ꯔꯨꯜꯁ ꯑꯣꯏꯕ꯭ꯔꯥ ꯍꯥꯏꯗꯤ
ꯄꯣꯂꯤꯇꯤꯁꯤꯌꯥꯟꯅ ꯔꯨꯜꯁ ꯑꯣꯏꯕ꯭ꯔꯥ ꯀꯔꯤꯅ ꯑꯣꯏꯕ꯭ꯔꯥ ꯍꯥꯏꯕ
ꯄꯟꯖꯥ
ꯎꯝ
ꯄꯟꯖꯥꯕꯇꯤ ꯑꯩ ꯑꯗꯨꯗꯗꯤ ꯈꯪꯗꯁꯨ ꯐꯥꯔꯃꯔꯁꯤꯦ ꯌꯥꯝ ꯏꯁꯇ꯭ꯔꯣꯡ ꯑꯣꯏꯕꯅꯤ ꯃꯣꯏꯗꯤ ꯐꯥꯔꯃꯔ ꯐꯥꯔꯃꯤꯡ ꯆꯂꯁꯤ ꯐꯥꯔꯃꯤ ꯇꯧꯋꯦꯕ
ꯑꯣ ꯈꯪꯗꯦ ꯆꯥꯟꯗꯤꯒꯔꯗꯤꯤ ꯄꯣꯂꯤꯇꯤꯁꯤꯌꯥꯟ ꯂꯩꯇꯦ ꯍꯥꯏꯕꯅꯦꯕ ꯑꯁꯤ ꯄꯥꯏꯅ ꯔꯨꯜ ꯑꯣꯏꯌꯦ ꯕ ꯑꯣ ꯑꯩ ꯄꯥꯝꯖꯕꯗꯤ ꯈꯪꯗꯦ ꯑꯗꯨꯃꯛꯁꯨ ꯅꯠꯇꯦ ꯑꯗꯨꯕꯨ ꯎ ꯀꯩꯅꯣ ꯀꯩ ꯍꯥꯏꯗꯣꯏꯅꯣ ꯈꯥꯏꯗꯣꯛ ꯈꯥꯏꯗꯣꯛ ꯑꯥ ꯍꯔꯤꯌꯥꯅꯥꯁꯦ ꯑꯥ ꯋꯥꯔꯤ ꯑꯃ ꯂꯩꯌꯦ ꯑꯩꯁꯨ ꯀꯥꯎꯈ꯭ꯔꯦ ꯄꯟꯖꯥꯕꯀ ꯀꯅꯥꯅ ꯍꯥꯏꯕ ꯃꯨꯟꯅꯕꯅꯦꯕ ꯑꯗꯨ ꯍꯨꯖꯤꯛ ꯈꯣꯏꯁꯨ ꯃꯅꯤꯄꯨꯔꯁꯨ ꯇꯣꯉꯥꯟ ꯇꯣꯉꯥꯟꯅ ꯑꯩꯈꯣꯏ ꯗꯤꯃꯥꯟ ꯇꯧꯕꯒꯨꯝꯅ ꯃꯣꯏꯁꯨ ꯇꯣꯉꯥꯟꯅ ꯅꯤꯔꯒ ꯍꯥꯏꯔ ꯄꯨꯔꯥ ꯃꯇꯣꯝꯇ ꯈꯥꯏꯗꯣꯛꯄꯅꯦꯕ ꯈꯪꯕ꯭ꯔꯥ ꯃꯇꯣꯝꯗ ꯁꯦ ꯑꯥ ꯁꯦꯄꯔꯦꯠ ꯑꯦꯗꯃꯤꯅꯤꯁꯇ꯭ꯔꯦꯁꯟ ꯂꯩꯌꯦꯕ ꯑꯗꯨꯅ ꯃꯣꯏꯗꯤ ꯄꯣꯂꯤꯇꯤꯁꯤꯌꯥꯟꯅ ꯔꯨꯜ ꯇꯧꯗꯦꯕ ꯃꯣꯏꯒꯤ ꯃꯤꯂꯤꯇꯔꯤ ꯃꯛꯁ ꯍꯔꯤꯌꯥꯅꯥꯁꯦ ꯃꯤꯂꯤꯇꯔꯤ ꯃꯛꯁꯨ ꯅꯠꯇꯦ ꯑꯗꯨꯕꯨ ꯁꯤꯄꯥꯏꯅ ꯁꯤꯐꯥꯏꯅ ꯂꯣꯏꯅꯃꯛ ꯄꯥꯏꯌꯦꯕ ꯑꯈꯣꯏ ꯃꯅꯤꯄꯨꯔꯗꯗꯤ ꯑꯥꯏꯌꯦꯁꯅ ꯆꯥꯎꯗꯦꯀꯣ ꯋꯥꯔꯤꯕꯣ ꯑꯩꯈꯣꯏꯗꯤ ꯑꯥ ꯑꯥ ꯀꯔꯤ ꯍꯥꯏꯗꯣꯏꯅꯣ ꯁꯤꯌꯦꯝ ꯈꯣꯏꯅ ꯆꯥꯎꯗ꯭ꯔꯥ ꯑꯗꯨꯗ ꯃꯣꯏꯗꯤ ꯁꯤꯌꯦꯝ ꯀꯦꯝ ꯑꯃꯇ ꯂꯩꯇꯦꯕ ꯑꯗꯨꯒꯤꯅꯦ ꯃꯣꯏꯅ ꯅꯥꯟꯂꯤꯁꯦ ꯀꯔꯞꯁꯟ ꯂꯩꯇꯕꯒꯤ
ꯅꯪꯁꯨ ꯑꯩ ꯌꯥꯝ ꯉꯥꯎꯍꯜꯂꯦꯀꯣ ꯅꯪꯒꯤ ꯎꯝ
ꯪ ꯅꯪ ꯅꯪꯅꯅꯦ ꯅꯪꯅꯅꯦ ꯀꯔꯤꯒꯤ ꯉꯥꯎꯕ ꯍꯥ
ꯑꯩ ꯀꯩꯅꯣꯃ ꯍꯥꯏꯒꯦꯕꯀꯣ ꯏꯟꯗꯤꯌꯥꯁꯦ ꯑꯥ ꯑꯦꯕ꯭ꯔꯤ ꯏꯁꯇꯦꯠꯁꯤ ꯗꯨꯝ ꯄꯣꯂꯤꯇꯤꯀꯦꯜ ꯄꯥꯔꯇꯤ ꯂꯩꯌꯦꯕ
ꯂꯩꯇꯦ ꯑꯥ ꯑꯗꯨꯗꯗꯤ ꯂꯩꯇꯦ ꯍꯥꯏꯕꯅꯤ
ꯂꯩꯗꯥ ꯑꯁ ꯅꯪꯁꯨ ꯅꯪ ꯅꯪ ꯅꯪ ꯅꯪ ꯑꯩꯅ ꯂꯥꯏꯔꯤꯛ ꯄꯥꯕ ꯑꯩꯅ ꯈꯪꯕ ꯃꯈꯩ ꯅꯪ ꯑꯩꯕꯨ ꯑꯣꯟꯒꯦ ꯑꯣꯟꯍꯟꯒꯦ ꯂꯥꯏꯔꯤꯛ
ꯍ ꯍꯌꯦ ꯅꯪ ꯅꯪꯒꯤ ꯑꯦꯛꯖꯥꯝꯗꯗꯤ ꯅꯪ ꯈꯪꯗ ꯊꯨꯕꯨꯏꯌꯨꯔꯦꯍꯦ
ꯅꯪ ꯑꯗꯨꯃꯥꯏꯅ ꯍꯥꯏꯔꯗꯤ ꯅꯦꯛꯁ ꯇꯥꯏꯝ ꯑꯩ ꯉꯥꯎꯕꯅꯤ ꯌꯦꯡꯉꯣ ꯍꯔꯤꯌꯥ ꯍꯔꯤꯌꯥꯅꯥ ꯍꯥ ꯍꯥ ꯍꯥ ꯍ ꯍ ꯍ
ꯍꯤ ꯑꯦꯛꯁꯄ꯭ꯂꯦꯅꯦꯁꯟ ꯍꯥ
ꯀꯗ ꯅꯪꯒꯤ ꯁꯣꯔꯁꯦ ꯀꯥꯏꯗ꯭ꯔꯣ ꯑꯔꯒ ꯅꯔꯁꯤꯡ ꯑꯣꯖꯥ ꯑꯃ ꯂꯩꯔꯒꯅ ꯍꯥꯏꯔꯒ ꯍꯨꯝ ꯍꯨꯝ
ꯍꯦ ꯅꯪ ꯅꯪꯅ ꯗꯨꯝ ꯑꯩꯉꯣꯟꯗ ꯉꯧꯍꯟꯒꯦ ꯇꯧꯋꯦꯍꯦ
ꯑꯗꯨ ꯅꯠꯇꯦ ꯀꯅꯣ ꯀꯩꯅꯣ ꯂꯩꯗ ꯍꯔꯤꯌꯥꯅꯥꯁꯨ ꯕꯤ ꯖꯦ ꯄꯤꯅ ꯇꯧꯋꯤꯗ ꯗꯦꯜꯂꯤꯁꯨ ꯍꯧꯖꯤꯛ ꯕꯤ ꯖꯦ ꯄꯤꯅ ꯇꯧꯋꯤꯗꯅ ꯑꯗꯨ ꯑꯥ ꯄꯟꯖꯥꯕꯁꯨ ꯇꯧꯋꯦꯕ ꯇꯧꯋꯦꯕ ꯑꯁ
ꯈꯪꯗꯦ ꯇꯧꯗꯦ ꯍꯥꯏꯌꯦ ꯑꯩꯗꯤ ꯈꯪꯗꯦ ꯇꯧꯗꯦ ꯍꯥꯏꯌꯦ ꯇꯧꯗꯦ ꯍꯥꯏꯌꯦ ꯈꯛꯇ ꯈꯪꯉꯦ
ꯅꯪ ꯄꯣꯂꯤꯇꯤꯛꯁ ꯃꯇꯥꯡꯗ ꯈꯪꯗ꯭ꯔꯅ ꯑꯩꯕꯨ ꯌꯥꯝ ꯀꯩꯅꯣ ꯇꯧꯔꯦ ꯑꯩ ꯉꯥꯎꯍꯜꯂꯤꯁꯤ ꯌꯦꯡꯉꯨꯀꯣ
ꯑꯩꯗꯤ ꯄꯨꯂꯤꯇꯤꯛꯁ ꯃꯇꯥꯡꯗꯗꯤ ꯀꯥꯟꯗꯤ ꯀꯥꯟꯗꯦꯍꯦ
ꯀꯩꯅꯣ ꯍꯧꯖꯤꯛ ꯑꯥꯝ ꯑꯥꯃꯤ ꯄꯥꯔꯇꯤ ꯍꯥꯏꯕꯁꯦ ꯌꯥꯝ ꯐꯥꯎꯕꯅꯦ ꯍꯧꯖꯤꯛꯇꯤ ꯃꯣꯏꯁꯤ ꯂꯩꯔꯦ ꯃꯊꯪꯗꯗꯤ ꯄꯟꯖꯥꯕꯁꯨ ꯍꯥ ꯅꯥ ꯍꯥꯏꯕ ꯉꯝꯗꯦ ꯑꯥꯔꯕꯤꯟ ꯀꯦꯖꯔꯤꯋꯥꯜꯅ ꯅꯍꯥꯟ ꯗꯤꯜꯂꯤ ꯄꯨꯕ ꯃꯇꯝꯗ ꯑꯗꯨꯋꯥꯏꯗꯁꯨ ꯑꯗꯨꯝ ꯀꯩꯅꯣ ꯇꯧꯔꯕꯅꯦꯕ ꯍꯥꯏꯕꯗꯤ ꯐꯖꯔꯈ꯭ꯔꯃꯦꯕ
ꯎꯝ
ꯑꯗꯣ ꯑꯁꯤꯒꯤ ꯃꯇꯥꯡꯗ ꯍꯥꯏꯔꯔꯣꯏꯁꯦ ꯑꯗꯨꯝ ꯔꯨꯂꯤꯡ ꯄꯥꯔꯇꯤꯗꯤ ꯂꯩꯗꯤ ꯂꯩꯗ ꯅꯠꯇ꯭ꯔꯗꯤ ꯌꯥꯔꯣꯏꯗ ꯀꯥꯏꯗꯒꯤ ꯏꯁꯇꯦꯠ ꯂꯩꯁꯂꯦꯇꯤꯞ ꯀꯁꯦ
ꯍꯣꯔꯦꯟ ꯑꯩ ꯑꯩꯕꯅꯤꯡ ꯑꯃꯗ ꯀꯥꯟꯗ ꯑꯩꯁꯨ ꯅꯦꯠꯇ ꯊꯤꯔꯒ ꯍꯥꯏꯔꯛꯀꯦ ꯅꯉꯣꯟꯗ ꯍꯥ ꯍꯥ
ꯌꯥꯏꯗ ꯌꯥꯏꯗ ꯃꯗꯨꯕꯨꯗꯤ ꯅꯪ ꯁꯥꯟꯅ ꯊꯤꯔꯁꯨ
ꯑꯦꯕꯥꯅꯤ ꯑꯦꯕꯥꯅꯤ ꯗꯤꯕꯦꯠ ꯇꯧꯔꯅꯤ ꯑꯗꯨ ꯇꯣꯄꯤꯛꯇ ꯃꯐꯥꯈꯤ ꯇꯧꯕꯅꯦꯗꯣꯄꯥꯥꯟꯅ ꯈꯥꯡꯕ ꯍꯦꯟꯕꯅꯦ ꯅꯨꯄꯤꯗꯒꯤꯗꯤ
ꯍꯣꯏꯗ ꯍꯣꯏꯗ ꯑꯗꯨꯕꯨꯗꯤ ꯑꯗꯨ ꯀꯥꯏꯗꯦꯗ ꯃꯁꯥ ꯃꯁꯥꯒꯤ ꯍꯥꯏ ꯍꯥꯏꯔꯁꯨ ꯀꯥꯏꯗꯤ ꯀꯥꯏꯗꯦ ꯑꯗꯨꯕꯨ
ꯑꯗꯨꯒꯤ ꯇꯥꯏꯞꯇꯨꯅꯦ ꯅꯍꯥꯟ ꯃꯦꯁꯤ ꯃꯦꯁꯤ ꯍꯥꯏꯔꯒ ꯃꯦꯁꯤꯁꯦ ꯀꯔꯤ ꯀꯔꯤ ꯀꯟꯇ꯭ꯔꯤꯗꯒꯤꯅꯣ ꯍꯥꯏꯔꯒ ꯕ꯭ꯔꯥꯖꯤꯜ ꯍꯥꯏꯕꯒꯨꯝꯕꯅꯤ ꯑꯩꯈꯣꯏꯅ ꯄꯤꯗꯦ
ꯃꯗꯨꯗꯗꯤ ꯑꯦꯌꯥꯏꯅꯤꯌꯦ
ꯍꯦ ꯑꯦ ꯌꯥꯅꯦ ꯀꯥꯏꯅ ꯅꯪꯁꯨ ꯀꯤꯟ ꯊꯥꯔꯛꯑꯅꯤ ꯅꯪ ꯑꯥ ꯅꯨꯄꯤ ꯑꯃ ꯌꯥꯝ ꯆꯥꯕ ꯁꯨꯕꯤꯒ ꯗꯦꯜꯂꯤꯗ ꯂꯩꯕ ꯅꯨꯄꯤꯗꯣ ꯅꯪ ꯎꯕ꯭ꯔꯥ
ꯎꯍꯦ ꯑꯩ ꯈꯪꯉꯦ ꯃꯥꯗꯣ ꯀꯩꯅꯣꯅꯦꯕ ꯍꯥꯏꯄꯥꯗꯤ ꯍꯥꯏꯄꯥꯗꯤ ꯌꯥꯝ ꯁꯥꯕꯅꯦ ꯑꯗꯣ ꯑꯦꯌꯥꯥꯏꯅꯦꯕ
ꯑꯩꯗꯤ ꯊꯥꯖꯗꯦ
ꯃꯥꯅ ꯍꯥꯏꯕꯗꯣ ꯑꯁ ꯅꯪ
ꯑꯩ ꯑꯩꯗꯤ ꯑꯩꯗꯤ ꯆꯨꯝꯃꯝꯗꯣꯏ ꯃꯥꯟꯗꯍꯦ ꯑꯩꯈꯣꯏ ꯐꯥꯎꯠꯁꯨ ꯈꯪꯗꯦꯅ ꯃꯔꯛꯇꯗꯤ
ꯀꯩꯅꯣ ꯍꯥꯏꯒꯦ ꯅꯪ ꯇꯥꯎ ꯋꯥꯏ ꯀꯩꯅꯣ ꯍꯥꯏꯒꯦ ꯅꯪ ꯆꯍꯤ ꯀꯌꯥ ꯁꯨꯔꯒꯦ ꯍꯥꯏꯕꯗꯤ ꯎꯝ ꯆꯍꯤ ꯆꯞ ꯆꯥꯗꯤ ꯍꯥꯏꯒꯅꯨ ꯀꯣ ꯍꯥꯏꯕꯗꯤ ꯑꯁ꯭ꯋꯥꯏꯗ ꯇꯥꯔꯦ ꯍꯥꯏꯕ ꯍꯥꯏꯔꯣ ꯀꯨꯟ ꯃꯉꯥ ꯍꯦꯂ ꯍꯦꯟꯗꯦ ꯍꯥꯏꯕ ꯍꯥꯏꯔꯣ
ꯅ ꯅꯪꯅ ꯍꯥꯏꯌꯣ
ꯑꯩꯗꯤ ꯍꯦꯂꯦ ꯅꯪ
ꯅꯠꯇꯦ ꯅꯠꯇꯦ ꯅꯠꯇꯦ ꯅꯠꯇꯦ ꯅꯠꯇꯦ ꯑꯩꯅ ꯍꯥꯏꯕꯗꯤ ꯅꯪꯅ ꯃꯥꯜꯂꯦ ꯍꯥꯏꯕꯗꯣ ꯍꯥꯏꯌꯣ ꯍꯥꯏꯕꯅꯦ
ꯃꯥꯜꯂꯤꯕꯗꯤ
ꯅꯪꯅ ꯑꯩꯒꯤ ꯆꯍꯤꯗꯣ ꯊꯥꯖꯕꯒꯤ ꯃꯇꯥꯡꯗ ꯅꯪꯅ ꯍꯥꯏꯌꯣ ꯍꯥꯏꯕ
ꯑꯠꯆꯥ ꯑꯩꯕꯨ ꯒ꯭ꯌꯥꯁ ꯇꯧꯑꯣ ꯍꯥꯏꯕꯀꯣ ꯎꯝ ꯅꯪꯁꯦ ꯌꯧꯗꯤ ꯌꯧꯗꯧ ꯃꯥꯟꯗꯦ ꯌꯧꯔꯁꯨ ꯑꯗꯨꯋꯥꯏꯗ ꯂꯩꯔꯝꯒꯅꯤ
ꯑꯗꯨꯋꯥꯏꯗ ꯂꯩꯔꯝꯒꯅꯤ ꯌꯥꯝ ꯍꯩꯌꯦꯍꯦ
ꯑꯗꯨ ꯍꯦꯜꯂꯁꯨ ꯑꯃ ꯍꯦꯟꯗ꯭ꯔꯁꯨ ꯃꯈꯥ ꯑꯃ ꯑꯗꯨꯋꯥꯏꯗ ꯂꯩꯔꯝꯒꯅꯦꯕ
ꯍꯥꯏꯕ ꯆꯞ ꯆꯥꯗꯨꯗ ꯂꯩꯌꯦꯦ ꯑꯩꯗꯤ ꯌꯣꯉꯒ
ꯑꯗꯨ ꯑꯗꯨꯏꯅꯦꯅꯦ ꯑꯗꯨ ꯅꯪꯁꯦ ꯅꯪꯁꯤꯀꯣ ꯑꯩ ꯀꯩꯅꯣꯝ ꯍꯥꯏꯒꯦ ꯅꯪ ꯃꯈ ꯍꯥꯏꯥꯏꯊꯤꯕ ꯅꯠꯇꯦꯀꯣ ꯌꯥꯏꯁꯦ ꯍꯧꯖꯤꯛꯇꯤ ꯌꯥꯝ ꯌꯥꯌꯥꯏꯒ ꯑꯁꯦꯡꯕꯁꯦ ꯌꯥꯝ ꯈꯦꯠꯅꯕ ꯈꯪꯗ꯭ꯔꯕꯅꯦꯕ ꯃꯤꯁꯦ ꯑꯗꯣ ꯅꯪꯁꯦ ꯈꯪꯗꯕ ꯃꯤꯗꯤ ꯌꯥꯎꯕ ꯃꯥꯜꯂꯦꯕ
ꯈꯪꯪꯂꯦ ꯑꯩꯗꯤ ꯑꯗꯨ ꯅꯨꯄꯥꯒ ꯑꯗꯨ ꯅꯨꯄꯤꯗꯣ ꯎꯝ ꯎꯕꯗ ꯌꯥꯝ ꯔꯤꯌꯦꯂꯤꯇꯤ ꯃꯥꯟꯕ ꯍꯥꯏꯗꯤ ꯑꯩꯈꯣꯏ ꯐꯥꯎꯁꯨꯅꯦ ꯑ ꯍꯧꯖꯤꯛ ꯅꯪꯅ ꯑꯩꯉꯣꯟꯗꯁꯨ ꯍꯥꯡꯉꯣ ꯀꯦꯟ ꯍꯥꯏꯕ꯭ꯔꯥ ꯀꯔꯤꯒꯥ ꯍꯥꯏꯗ ꯑꯩꯁꯨ ꯀꯥꯎ ꯀꯥꯎꯈ꯭ꯔꯦ ꯍꯧꯖꯤꯛ ꯈꯥꯡꯗꯦ ꯅꯨꯄꯥ ꯑꯃ ꯒꯦꯝ ꯁꯥꯟꯅꯕꯗꯣ ꯀꯦꯅ ꯍꯥꯏꯕ ꯅꯠꯇ꯭ꯔꯣ
ꯒꯦꯝ ꯁꯅꯕꯗꯣ ꯀꯥꯏꯗꯒꯤꯔꯣ
ꯑꯁ ꯌꯥꯔꯦꯁꯦ ꯅꯪ ꯑꯩꯅ ꯍꯥꯏꯕ ꯑꯦꯛꯖꯥꯝꯄꯜꯗꯣ ꯉꯥꯑꯣꯈꯤꯅꯤ ꯅꯪ ꯅꯪ ꯀꯨꯏꯔꯗꯤ ꯂꯝꯕꯤ ꯁꯥꯔꯣ ꯇ ꯑꯩ ꯉꯧꯔꯒ ꯆꯞꯆꯅꯤ ꯇꯧꯔ ꯂꯩꯅꯤ ꯑꯩ ꯉꯝꯃꯔꯣꯏꯀꯣ ꯑꯩ ꯅꯪꯉꯣꯟꯗ ꯍꯣꯁꯄꯤꯇꯥꯜ ꯊꯤꯟꯕꯗꯤ ꯉꯝꯃꯣꯏ ꯂꯥꯁ ꯀꯣꯜ ꯌꯦꯡꯕꯗ ꯑꯩꯒꯤ ꯍꯤꯁꯇ꯭ꯔꯤ ꯂꯩꯔꯝ ꯄꯨꯂꯤꯁꯅ ꯑꯩꯉꯣꯟꯗ ꯑꯦ ꯐꯅꯤ ꯚꯤꯗꯤꯑꯣꯒꯤ ꯑꯦ ꯑꯥꯏꯗ ꯌꯦꯡꯗ꯭ꯔꯣ ꯊꯣꯏꯕꯤ ꯑꯩ ꯁꯤꯔꯒꯦ ꯍꯥꯏꯕꯀꯣ
ꯎꯝ ꯎꯝ
ꯑꯗꯨꯒꯤ ꯁꯤꯑꯣꯅ ꯀꯩꯗꯧꯔꯒꯦ ꯍꯥꯏꯔꯒ ꯑꯣ ꯑꯩ ꯁꯤꯈ꯭ꯔꯀꯥꯟꯗꯅꯦ ꯄꯨꯂꯤ ꯏꯁꯅꯥ ꯏꯟꯚꯦꯁꯇꯤꯒꯦꯁꯟ ꯇꯧꯕꯗ ꯂꯥꯁ ꯀꯣꯜꯗꯣ ꯑꯥ ꯊꯤꯔꯛꯑꯦ ꯍꯥꯏꯕꯒꯤ ꯅꯪꯉꯣꯟꯗ ꯐꯥꯅꯤꯉꯥꯏ ꯇꯕꯨꯗꯨꯅ ꯍꯦ ꯉꯥꯏꯈꯣ ꯉꯥꯏꯈꯣ
ꯅꯪ ꯋꯥꯔꯤꯗꯤ ꯁꯥꯕ ꯅꯨꯡꯉꯥꯏ ꯑꯗꯣ ꯑꯩ ꯀꯣꯛꯆꯦ ꯌꯥꯗ꯭ꯔꯦ
ꯅꯪꯗꯣ ꯀꯨꯛ ꯌꯥꯝ ꯊꯥꯗꯕ ꯃꯤꯅꯦ ꯑꯩꯒꯨꯝꯅꯅꯦ ꯊꯣꯛꯊꯣꯛꯄ ꯅꯪꯒꯤ ꯕ꯭ꯔꯦꯟꯗ ꯄ꯭ꯔꯖꯦꯟ ꯃꯥꯏꯟꯗꯣ ꯊꯣꯛꯊꯣꯛꯄ ꯇꯧꯋ ꯉꯥꯡꯊꯣꯛꯄ ꯂꯣꯏꯈ꯭ꯔꯗꯤ ꯂꯣꯏꯔꯦ ꯑꯩꯅ ꯈꯟꯗ꯭ꯔꯦ
ꯇꯥꯗꯤ ꯅꯪꯅ ꯇꯣꯄꯤꯛ ꯑꯃꯗꯨꯗ ꯅꯀꯣꯛꯇꯣ ꯅꯩꯗ꯭ꯔꯒ ꯂꯩꯔꯗꯤ ꯌꯥꯔꯔꯣꯏ ꯏꯕꯨꯡꯉꯣ
ꯅꯪ ꯅꯪꯒꯤꯗꯃꯛꯇ ꯑꯩ ꯃꯦꯃꯣꯔꯤ ꯃꯦꯃꯣꯔꯤ ꯇꯣꯉꯥꯟꯅ ꯍꯥꯞꯄꯛ ꯀꯦ
ꯂꯥꯏꯔꯤꯛ ꯌꯥꯝ ꯄꯥꯕꯗꯤ ꯂꯥꯏꯔꯤꯛ ꯌꯥꯝ ꯄꯥꯕ ꯃꯤꯗꯤ ꯑꯩ ꯑꯩꯒꯤ ꯕ꯭ꯔꯦꯟꯒꯗꯤ ꯆꯥꯟꯅꯔ ꯑꯩꯌꯦ
ꯃꯊꯛ ꯃꯈꯥ ꯑꯣꯟꯅꯕꯒꯤꯀꯣ
ꯀꯦꯀꯦ ꯑꯩ ꯑꯩ ꯀꯣꯏꯁꯟ ꯑꯃ ꯍꯥꯡꯉꯦ ꯅꯪ ꯀꯔꯝꯕ ꯐꯣꯟ ꯄꯥꯏꯕ꯭ꯔꯣ
ꯑꯩ ꯐꯣꯟꯅꯤ ꯐꯣꯔꯖꯤ ꯂ ꯋꯥꯏꯐꯥꯏ ꯄꯥꯏꯔꯤꯌꯦ
ꯆꯥꯀ ꯕꯔ꯭ꯥꯟ ꯕ꯭ꯔꯥꯟ ꯕ꯭ꯔꯥꯟ ꯍꯦꯔꯛꯑꯣ
ꯔꯦꯗꯃꯤ
ꯑꯠꯆꯥ ꯃꯊꯪꯗꯗꯤ ꯑꯦ ꯑꯥꯏ ꯌꯥꯎꯕ ꯂꯧꯑꯣꯌꯦ
ꯑꯥ ꯅꯪ ꯄꯩꯁꯥ ꯄꯤꯕꯤꯔꯛꯑꯣꯍꯦ
ꯅꯪꯅ ꯇꯣꯂꯣꯞ ꯀꯨꯟꯊ꯭ꯔꯥ ꯀꯨꯟꯊ꯭ꯔꯥ ꯆꯥꯔꯒ ꯑꯩꯉꯣꯟꯗ ꯍꯥꯏꯔꯛꯄ
ꯀꯨꯟꯊ꯭ꯔꯥ ꯀꯥꯟꯅ ꯇ꯭ꯋꯦꯟꯇꯤ ꯐꯥꯏꯚ ꯈꯛꯇ ꯐꯪꯕꯗꯨꯕꯨ
ꯑꯩꯅꯗꯤ ꯌꯨꯝꯗꯒꯤ ꯏꯃꯥ ꯏꯄꯥꯒꯤ ꯄꯩꯁꯥ ꯊꯥꯔꯛꯄꯗꯣ ꯉꯥꯏꯔꯒ
ꯌꯥꯔꯦ ꯑꯥꯏꯐꯣꯟ ꯄꯥꯏꯕ ꯅꯠꯇ꯭ꯔꯣ ꯑꯗꯨ ꯑꯣꯏꯔꯁꯨ
ꯄꯥꯏꯗꯦ
ꯌꯦ ꯌꯥꯔꯦ
ꯑꯩ ꯐꯣꯟ ꯄꯥꯏꯗ꯭ꯔꯗꯤ ꯀꯃꯥꯏꯅ ꯁꯤꯗ ꯋꯥꯔꯤ ꯁꯥꯒꯦꯔꯣ
ꯍꯣꯏ ꯐꯣꯟ ꯑꯅꯤ ꯄꯥꯏꯕꯒꯤꯅꯤꯅꯦ
ꯀꯩ ꯀꯩꯅꯣ ꯅꯪꯁꯦ ꯌꯥꯝ ꯈꯪꯕ ꯇꯥꯏꯄꯇ ꯉꯥꯡꯉꯛꯏ
ꯈꯪꯗ꯭ꯔꯗꯤ ꯀꯩꯔꯤꯅꯣꯍꯦ ꯍꯧꯖꯤꯛꯀꯥꯟꯗꯕꯨ ꯐꯣꯟ ꯑꯃꯇꯪ ꯄꯥꯏꯗꯕꯅꯦ ꯑꯥꯏꯐꯣꯟ ꯄꯥꯏꯕꯈꯣꯏꯗꯣ ꯑꯩ ꯁꯦꯡꯅ ꯍꯥꯏꯒꯦ ꯃꯣꯏꯗꯣ ꯕꯦꯇ꯭ꯔꯤꯒꯨꯝꯕ ꯈꯤꯇꯪꯗꯤ ꯅꯨꯡꯉꯥꯏꯇꯕꯅꯦꯕꯀꯣ ꯑꯗꯨꯒꯤ ꯐꯣꯟ ꯑꯦꯛꯁꯇ꯭ꯔꯥꯗꯤ ꯑꯗꯨꯝ ꯄꯥꯏꯕꯅꯦ
ꯅ-ꯅ-ꯅꯪꯅ ꯄꯥꯏꯕ ꯃꯥꯜꯂꯦꯍꯦ
ꯑꯩ ꯑꯁ ꯑꯩꯈꯣꯏ ꯗꯥꯗ ꯗꯤꯃꯥꯟ ꯇꯧꯕꯗ ꯇꯧꯕꯗ ꯑꯗꯣ ꯃꯈꯣꯏꯗꯣ ꯍꯟꯗꯛ ꯆꯍꯤꯁꯦ ꯌꯥꯝ ꯗꯥꯁꯥ ꯇꯥꯏꯌꯦꯕꯀꯣ
ꯍꯣꯏ ꯍꯣꯏ ꯍꯣꯏ ꯍꯣꯏ
ꯂꯩꯕꯤꯕ ꯉꯝꯗ꯭ꯔꯦꯅꯦ
ꯑꯗꯨ ꯀꯃꯥꯏꯅ ꯅꯪꯁꯦ ꯑꯥꯏꯐꯣꯟ ꯄꯥꯏ ꯑꯩ-ꯑꯩꯁꯦ ꯑꯥꯏꯐꯣꯟ ꯄꯥꯏꯌꯦꯅ ꯍꯥꯏꯔꯛꯄ꯭ꯔꯣ
ꯑꯁ ꯈꯪꯕ ꯍꯧꯖꯤꯛꯀꯥꯟꯒꯤ ꯃꯤꯅꯕꯨ ꯄꯥꯏꯗꯕ꯭ꯔꯣ
ꯑꯗ ꯅꯪ ꯈꯪꯕ ꯍꯥꯏꯕꯁꯦ ꯑꯩꯕꯨ ꯀꯔꯤꯁꯨ ꯈꯪꯕꯁꯨ ꯅꯠꯇꯦ ꯅꯪ ꯀꯃꯥꯏꯅ ꯍꯥꯏꯔꯛꯄꯅꯣꯕ ꯅꯪꯒꯤ ꯈꯪꯕꯗ ꯀꯃꯥꯏꯅ ꯈꯪꯉꯦ ꯍꯥꯏꯕ꯭ꯔꯣ ꯍꯣꯏꯅꯦ ꯍꯣꯏꯅꯦ ꯇꯧꯔꯝꯅꯤꯅꯦ ꯅꯪꯁꯦ ꯈꯔ ꯅꯨꯄꯥ ꯈꯔ ꯌꯥꯝ ꯀꯣꯏꯕꯒꯤ
ꯏꯍꯦ ꯅꯨꯄꯥ ꯑꯩ ꯍ ꯑꯩꯒꯤ ꯑꯍꯩꯕꯁꯦ ꯅꯨꯄꯥ ꯌꯥꯝ ꯀꯣꯏꯕꯒꯤ ꯇꯥꯍꯜꯂꯕ ꯑꯣ ꯃꯥꯏꯀꯣ ꯗꯁꯥꯅꯤꯍꯦ
ꯅꯠꯇꯦ ꯑꯩ ꯑꯩꯒꯤ ꯐ꯭ꯔꯦꯟ ꯑꯣꯏꯔꯁꯨꯅꯦ ꯑꯥꯏꯐꯣꯟ ꯄꯥꯏꯕ ꯃꯤꯁ ꯁꯦ ꯐꯣꯟ ꯑꯃꯇꯥꯡ ꯄꯥꯏꯕ ꯃꯤ ꯌꯥꯝꯗꯦꯕ ꯐꯣꯟ ꯑꯦꯛꯁꯇ꯭ꯔꯥꯗꯤ ꯑꯗꯨꯝ ꯄꯥꯏꯌꯦꯕ ꯑꯗ ꯑ ꯈꯔꯕꯨꯗꯤ ꯑꯣꯜ ꯐꯣꯟꯁꯦ ꯐꯣꯇꯣꯒꯨꯝꯕ ꯄꯥꯝꯃꯨꯕꯒꯤ ꯊꯝꯖꯤꯟꯕꯁꯨ ꯌꯥꯝ ꯂꯩꯌꯦꯕꯀꯣ
ꯎꯝ
ꯑꯗꯨ ꯑꯩꯅ ꯆꯤꯡꯅꯕꯅꯦꯗ ꯑꯗꯨꯝ ꯅꯪ ꯃꯅꯤꯄꯨꯔꯗ ꯂꯩꯇꯕꯅꯤꯅ ꯃꯄꯥꯟꯗ ꯂꯩꯕꯁꯤꯡꯁꯦ ꯑꯅꯝꯕꯗꯤ ꯑꯥꯏꯐꯣꯟ ꯄꯥꯏꯅꯔꯕꯅꯦ ꯑꯩꯒꯨꯝꯕ ꯂꯥꯏꯕꯛꯇꯨꯅꯦꯕ ꯄꯥꯏꯗꯣꯏꯁꯦ
ꯍꯣꯏꯅꯦ ꯍꯣꯏꯅꯦ ꯅꯪ ꯅꯕꯨ ꯐꯣꯟ ꯀꯔꯤꯕ ꯁꯚꯦꯟꯇꯤꯟ ꯄ꯭ꯔꯣ ꯃꯦꯛꯁ ꯁꯋꯥꯏꯗ ꯄꯥꯏ ꯂꯩꯔꯝꯃꯅꯤꯅ
ꯁꯚꯦꯟꯇꯤꯟ ꯀꯥꯏꯅ ꯑꯣꯏꯔꯔꯣꯏ ꯀꯌꯥꯃꯨꯛ ꯀꯥꯞꯄꯒꯅꯤꯁꯨ ꯂꯩꯕꯤꯔꯣꯏ ꯑꯗꯨ ꯐꯣꯟꯗꯤ
ꯑꯆꯥ
ꯁꯨꯒꯔꯗꯗꯤ ꯁꯨꯒꯔꯗꯗꯤ ꯀꯣꯏꯔꯒ ꯐꯪꯗꯣꯏ ꯉꯥꯏꯔꯦ ꯑꯗꯨꯗꯤ
ꯑꯩ ꯊꯕꯛ ꯑꯩ ꯊꯕꯛ ꯐꯪꯈ꯭ꯔꯗꯤ ꯑꯩꯅ ꯑꯣꯏꯕꯤꯔꯤꯒꯦ
ꯏꯁꯁ ꯉꯥꯏꯕ ꯑꯩ ꯄꯔꯊꯅꯥ ꯇꯧꯔ ꯍꯧꯔꯒꯦ ꯑꯗꯨꯗꯤ
ꯅꯠꯇ꯭ꯔꯒ ꯑꯩ ꯊꯕꯛ ꯐꯪꯗ꯭ꯔꯤꯗ ꯅꯪꯅ ꯁꯨꯒꯔ ꯃꯃꯤꯡ ꯑꯣꯟꯕꯤꯈ꯭ꯔꯣꯗꯅ
ꯇꯥꯕ꯭ꯔꯣ ꯑꯩ ꯄ꯭ꯔꯥꯊꯅꯥ ꯇꯧꯕ ꯍꯧꯔꯒꯦ ꯑꯩ ꯦꯟ ꯁꯚꯦꯟꯇꯤꯟ ꯅꯠꯇꯦ ꯅꯪ ꯑꯦꯛꯖꯥꯝ ꯄꯥꯁ ꯇꯧꯔꯗꯤ ꯑꯩꯠꯇꯤꯟꯒꯨꯝ ꯊꯣꯛꯈ꯭ꯔꯅꯤ ꯇꯤꯟ ꯄ꯭ꯔꯣ ꯃꯦꯛꯁ ꯂꯩꯒꯗꯧꯕ ꯃꯤꯗꯣ ꯑꯦꯛꯖꯥꯝ ꯄꯥꯁ ꯇꯧꯍꯟꯕꯤꯌꯣ ꯍꯥꯏꯅ ꯑꯩ ꯄ꯭ꯔꯦꯌꯔ ꯄꯣꯏꯟꯗ ꯍꯥꯞꯇꯕ ꯌꯥꯔꯣꯏ
ꯌꯥꯏ ꯌꯥꯏ ꯍꯥꯄꯤꯌꯣ ꯅꯪ ꯑꯗ ꯑꯩꯅ ꯑꯦꯛꯖꯥꯝ ꯄꯥꯁ ꯇꯧꯗ꯭ꯔꯗꯤ ꯅꯪꯅ ꯑꯃꯨꯛꯀꯁꯨ ꯀꯔꯝꯕ ꯃꯤ ꯑꯣꯟꯕꯤꯈ꯭ꯔꯣ
ꯑꯣꯟꯗꯤꯒꯦꯅꯦ ꯑꯗꯨ ꯑꯣꯏꯔꯣꯏꯅꯦ ꯑꯩꯈꯣꯏꯒꯤ ꯅꯔꯁ ꯂꯦꯔꯤꯅꯕꯨ ꯁꯨꯒꯔ ꯃꯃꯤ ꯀꯥꯏꯅ ꯆꯠꯂ ꯍꯥꯏ
ꯑ ꯅꯔꯁ ꯅꯔꯁ ꯀ ꯑꯩꯈꯣꯏ ꯅꯔꯁꯈꯣꯏꯁꯦ ꯁꯨꯒꯔ ꯃꯣꯃꯤ ꯌꯥꯝ ꯂꯩ ꯍꯥꯏꯕꯅꯦ
ꯑꯁ ꯑꯗꯨ